ꯌꯥꯕ ꯃꯃꯥꯡꯉꯗ
ꯇ ꯌꯥꯏ
ꯔꯃꯗ ꯌꯥꯗ ꯀ ꯑꯣꯏꯕ ꯀꯥꯗ ꯆꯥꯟꯁꯎꯅꯤ ꯀ ꯂꯩ ꯂꯁꯦ
ꯑꯩ ꯆꯣꯡꯅ ꯂꯩ ꯀꯥꯗ
ꯐ ꯂꯩꯒꯦ ꯊꯦ ꯊ
ꯑꯣ ꯁꯤꯗꯤ ꯀꯥ ꯆꯥꯎꯋꯦ ꯁꯤꯗꯤ ꯍꯣꯜ ꯑꯃ ꯂꯩꯔꯦ ꯀꯤꯠꯆꯟꯁꯨ ꯇꯣꯡꯉꯥꯜꯂꯦ ꯋꯥꯁꯔꯨꯝꯁꯨ ꯇꯉ ꯀ꯭ꯂꯁꯔꯨꯝ ꯑꯃ ꯂꯩꯔꯦ ꯑꯗꯨꯒ ꯔꯨꯝ ꯑꯅꯤ ꯑꯃꯒ
ꯃꯅ
ꯍꯥ
ꯄꯅꯦ ꯑꯗꯨꯟꯅꯒꯅꯤ ꯃꯔꯔꯅꯤ
ꯔꯣꯃꯅꯤꯗꯨꯗ ꯃꯤ ꯑꯅꯤ ꯑꯅꯤ ꯇꯨꯝꯃꯦ ꯑꯩꯒ ꯅꯤꯊꯤꯜꯒ ꯇꯨꯝꯃꯦ ꯅꯟꯗꯣꯒ ꯑꯕꯤꯒ ꯑꯃ ꯇꯨꯝꯃꯦ
ꯍꯥꯥ
ꯁ
ꯑ ꯀꯅ ꯑꯗꯨ ꯊꯥꯖ
ꯅꯪ ꯍꯟꯗꯛ ꯂꯩꯗꯣꯏꯁꯤꯗꯤ ꯋꯥꯁꯔꯨꯝꯁꯦ ꯇꯣꯉꯥꯟꯕ꯭ꯔꯕ
ꯋꯥꯁꯔꯨꯝꯗ ꯔꯨꯝꯗ ꯌꯥꯝ ꯄꯤꯛꯑ ꯋꯥꯁꯔꯨꯝꯕꯨꯗꯤ ꯇꯧꯔꯜꯂꯦ ꯑꯗꯣ ꯁꯤꯗ ꯔꯨꯝ ꯑꯃ ꯂꯩꯌꯦꯕꯀꯣ
ꯎꯝ
ꯁꯤꯂꯤꯁꯤꯒꯤꯗ ꯃꯅꯥꯛ ꯅꯛꯄꯗꯔꯨꯝꯁꯨ ꯌꯥꯝ ꯆꯥꯎꯖꯥꯅꯤ ꯑꯗꯨꯝ ꯈꯔ ꯆꯥꯎꯋꯦ ꯃꯤ ꯑꯃ ꯂꯩꯕꯗ ꯌꯥꯝ ꯅꯨꯡꯉꯥꯏꯅꯤ
ꯑꯗꯨ ꯄꯁꯥꯟ
ꯅꯨꯄꯥ ꯅꯨꯄꯥ ꯂꯤꯁꯤꯡ ꯑꯗꯨꯅꯛꯇꯛꯇꯪ ꯍꯧꯖꯤ ꯁꯤꯠꯇ ꯆ
ꯅꯪꯅ ꯂꯩꯇꯣꯏꯁꯤꯅ ꯇꯔꯨꯛ ꯆꯧꯉꯥ
ꯑꯥ
ꯑꯗꯨꯒ ꯑꯆꯧꯕꯅ ꯇꯔꯨꯛ ꯇ
ꯑꯥ ꯑ ꯂꯥꯞ ꯄꯥ
ꯑꯗꯨꯅ ꯃꯣꯏꯁꯨ ꯀꯣꯂꯦꯖ ꯉꯥꯛꯇ ꯂꯩꯅꯤꯡꯕꯅꯤꯅ ꯍꯥꯏꯗꯤ ꯑꯗꯨꯝ ꯊꯝꯗꯨꯏ ꯂꯩꯔꯕꯅꯤꯅ ꯄꯩꯁꯥꯗꯣ ꯍꯦꯟꯅ ꯂꯧꯋꯤꯅꯦ
ꯑꯣ ꯀꯕꯥꯗꯅꯤ
ꯀꯔꯕꯥꯔ ꯀꯟꯒ꯭ꯔꯕ ꯃꯌꯥꯡ ꯀꯔꯕꯥꯔ ꯁꯥꯗ꯭ꯔꯦ ꯄꯤ ꯖꯤ ꯑꯃꯒ ꯂꯩꯔꯗꯤ ꯀꯔꯣꯔ ꯄꯇꯤ ꯅꯦ ꯑꯣꯏꯗꯣꯏ ꯁꯦ
ꯁꯥꯟꯅꯕ
ꯂꯝꯂꯩꯔꯗꯤ ꯍꯟꯗꯛꯇꯪ ꯅꯥꯒꯥꯒꯤ ꯄꯣꯛꯊꯥꯒꯤ ꯃꯐꯝ ꯑꯃ ꯍꯥꯡꯉꯦꯕꯀꯣ
ꯑꯥ
ꯃꯅꯤꯄꯨꯔꯅꯒꯥ ꯃꯅꯤꯄꯨꯔꯤ ꯐꯪꯕ
ꯎꯝ
ꯃꯣꯏꯁꯨ ꯄꯂ ꯁꯤꯠꯂꯤꯒꯗ
ꯊꯒꯅꯤ ꯑꯦ ꯂꯝ ꯂꯩꯕꯗꯤ ꯌꯥꯏ ꯑꯗꯨꯒ ꯦꯟꯟ ꯍꯥꯡꯕ ꯃꯩꯇꯩ ꯃꯆꯥ ꯃꯌꯥꯝ ꯊꯝꯕꯒꯤ
ꯌꯥꯏ ꯂꯝ ꯂꯩꯕꯒ ꯂꯩꯔꯣꯏ ꯌꯥ ꯃꯒ ꯅ ꯂꯥꯟꯁꯤ ꯂꯣꯏꯣꯏꯗ
ꯑꯗꯨ ꯉꯟꯗꯣꯗꯤ ꯁꯥꯎꯕ꯭ꯔꯣ ꯅꯨꯡꯇꯤꯒꯤ ꯃꯥ ꯆꯥꯛ ꯊꯣꯡꯉꯤꯗꯣ
ꯁꯥꯎꯕꯤ ꯁꯥꯎꯕꯤ
ꯇꯣ ꯑꯦꯖꯥ ꯀꯣ
ꯃꯗꯤ ꯃꯗꯤ ꯀ꯭ꯂꯥꯁꯥꯁꯠꯇ
ꯁ
ꯑ ꯂꯦꯔꯦ ꯇ ꯈ
ꯍꯥ
ꯇꯝꯗ꯭ꯔꯕ
ꯇꯗ ꯗꯤꯅ ꯀꯣ
ꯥꯏ ꯑꯥ
ꯆꯦ ꯑꯗꯨꯖꯒꯣ ꯀꯔ ꯍꯥꯏꯔꯖꯒꯣ
ꯑꯥ
ꯍꯌꯦꯡꯋꯥꯏ ꯑꯩꯅ ꯈꯜꯂꯤꯁꯦ ꯃꯃꯥ ꯍꯣꯏꯅꯁꯨ ꯑꯩꯣꯏꯗ ꯍꯥꯏꯔꯛꯇꯦ ꯀꯥꯟꯅ ꯇꯥꯏꯅꯔꯛꯀꯗ꯭ꯔꯁ
ꯍꯕ
ꯀ ꯍꯔꯦ ꯀ ꯍꯥꯏꯅ ꯍꯔꯦ ꯍꯥꯏꯗꯤ
ꯑ ꯃꯥ ꯃꯦꯟ ꯊ ꯃꯗꯤ ꯂꯥꯛꯄꯔ ꯀꯃꯥꯏ ꯇꯧꯒ
ꯃꯥꯁꯨ ꯁꯤꯗ ꯁꯤꯗ ꯀꯩꯅꯣ ꯇꯧ ꯏꯟꯇꯔꯟ ꯇꯧꯔꯤ ꯍꯥꯏꯕꯅꯦ ꯃꯥ ꯕꯦꯒꯅꯤꯅ ꯍꯥꯏꯕꯗꯗꯤ ꯕꯦꯒ ꯃꯌꯥꯝ ꯂꯩꯕꯅꯤ ꯀꯦꯌꯔ ꯇꯧꯗ꯭ꯔꯤꯕꯅꯦꯅ ꯍꯥꯏ ꯑꯗꯣ ꯃꯥꯅꯗꯤ ꯃꯁꯥꯅꯗꯤ ꯏꯟꯇꯔꯟ ꯇꯧꯔꯤ ꯍꯥꯏ
ꯊꯦꯡꯉꯔꯣ ꯂꯪꯒ
ꯁꯤꯗꯤ ꯍꯃ ꯊꯦꯡꯅꯔ ꯀ ꯊꯦꯡꯒꯕ
ꯅꯣꯏ ꯍꯟꯖꯥꯡꯁ ꯃꯅꯥ ꯃꯁꯤꯡ ꯂꯩꯔꯣ
ꯑ ꯐꯪ ꯐꯉꯦ ꯊꯣꯡꯉ
ꯆꯥꯅꯗꯦ ꯍꯋꯥꯏꯗꯣ
ꯍꯋꯥꯏ ꯃꯌꯥꯝ ꯃꯁꯤꯡ ꯆꯥꯕꯗꯤ ꯆꯥꯏ ꯄꯥꯟ ꯆꯥꯏ ꯑꯩꯈꯣꯏ ꯀꯣꯕꯤ ꯍꯪꯒꯥꯝ ꯆꯥꯏ ꯍꯟꯗꯛ ꯁꯔ ꯕ꯭ꯔꯣꯖꯦꯟ ꯍꯣꯏꯒꯤ ꯃꯆꯥ ꯂꯥꯛꯄ ꯄꯗꯗꯤ ꯉꯥ ꯑꯌꯥꯕ ꯑꯃꯝꯇ ꯄꯤꯕꯤꯔꯛꯑꯣ ꯃꯆꯥ ꯃꯆꯥ ꯑꯃ ꯀꯥꯡꯁꯣꯏ ꯊꯥꯡꯅꯕ ꯉꯥ ꯑꯃ ꯀꯩꯅꯣꯗꯣ
ꯉꯔꯥꯡꯗꯣ
ꯑ ꯉꯔꯥꯡꯒꯨꯝꯕ ꯈꯔ ꯄꯤꯕꯤꯔꯛꯑꯣ ꯑ ꯍꯣꯏ ꯍꯣꯏ
ꯍꯕꯒ ꯀꯗ
ꯍ ꯉꯒꯨꯝꯕꯉꯒꯨꯝ ꯑꯣꯏꯣ
ꯑꯣ ꯏꯃꯥꯒꯤ ꯊꯥꯡꯒꯗꯒꯤ ꯕꯣꯇꯜ ꯌꯣꯟꯕꯤ ꯑꯃ ꯂꯩꯕꯅꯦ ꯑꯗꯨꯗꯒꯤ ꯍꯦꯛ ꯂꯧꯔꯔꯦ
ꯅꯪ ꯕꯣꯇꯟ ꯌꯣꯟꯕꯤꯗꯣ ꯌꯣꯜꯂꯤꯕꯣ
ꯅꯤ ꯉꯒꯣꯅꯦ
ꯑꯩ ꯁꯤ ꯂꯣꯏꯁꯤꯟꯂꯁꯤ
ꯑꯃꯒ ꯇꯧꯔꯛꯑꯣ
ꯂꯣꯏꯁꯟꯂꯁꯤ ꯁꯤꯅ ꯇꯔꯥꯉꯥꯗ ꯊꯝꯃꯒꯦ ꯍ ꯍꯌꯦꯡ ꯇꯧꯔꯛꯑꯒꯦ
ꯍ ꯍꯣꯏ ꯍꯌꯦꯗꯤ ꯁꯨꯇꯤ ꯂꯩꯕꯅꯤ ꯅ ꯂꯣꯏ ꯅꯨꯡꯊꯤꯟꯗ ꯊꯥꯎꯔꯒ ꯇꯧꯔꯁꯨ ꯌꯥꯏ
ꯍꯣꯏ
ꯆꯥꯛꯇꯣ ꯆꯥꯊꯣꯛꯑꯣ ꯉꯟꯅ ꯇꯨꯝꯝꯊꯣꯛꯑꯣ ꯂꯥꯏꯔꯤꯛꯁꯨ ꯉꯟꯅ ꯍꯧꯒꯠꯂꯒ ꯄꯥꯎꯑꯣ ꯈ ꯈ ꯇꯨꯝꯝꯊꯣꯛꯎ ꯅꯨꯡꯊꯤꯟꯗꯣꯅ ꯑꯗꯨꯗꯤ ꯌꯥꯔꯔꯣꯏꯥ
ꯑ ꯇ
ꯑꯦꯛꯖꯥꯝ ꯋꯥꯠꯂꯤꯉꯩꯗꯤ ꯈ ꯈ ꯄꯥ ꯍꯧꯔꯣ ꯂꯥꯏꯔꯤꯛꯇꯣ
ꯎꯝ ꯄꯥꯗꯧꯅꯤ ꯑꯁ ꯑꯩ ꯍꯟꯗꯛꯀꯤ ꯑꯦꯛꯖꯥꯝ ꯑꯃ ꯊꯥꯏꯌꯦꯕꯀꯣ ꯑꯦꯒꯤ ꯑꯦꯛꯖꯥꯝ ꯑꯃ ꯐꯣꯔꯠ ꯁꯦꯃꯤꯁꯇꯔꯒꯤꯗꯣ
ꯎꯝ
ꯑꯗꯨꯗꯣ ꯃꯔꯔꯥꯁꯤ ꯑꯟꯁꯔꯗ ꯂꯣꯏ ꯏꯔꯝꯃꯤꯅꯦꯕ ꯐꯥꯒꯤ ꯇꯧꯅꯤꯗ ꯍꯟꯗꯛꯀꯤ ꯁꯤꯛꯁ ꯁꯦꯃꯤꯁꯇꯔꯒꯤ ꯑꯦꯛꯖꯥꯝ ꯑꯃ ꯁꯦꯁꯅꯦꯜ ꯐꯥꯔ ꯁꯦꯁꯅꯦꯜꯗꯣ
ꯑꯥ
ꯑꯗꯨꯗ ꯑꯩꯗꯣ ꯑꯦꯟ ꯁꯤ ꯇꯤꯗꯣ ꯑꯅꯤꯈꯛ ꯏꯔꯝꯃꯦꯕ ꯑꯃ ꯂꯥꯑꯂꯦꯕꯀꯣ
ꯎꯝ
ꯑꯗꯨꯒ ꯑꯣꯖꯥꯗꯨꯅ ꯑꯩ ꯑꯦꯝ ꯁꯤꯒꯤꯗꯣ ꯃꯥꯔꯛ ꯇꯔꯥ ꯀ ꯂꯩꯔꯝꯃꯦꯕ
ꯑ ꯍꯪꯗꯤ ꯃꯗꯦ ꯌꯦ ꯕꯨ ꯀꯣꯏ ꯁꯗꯔ ꯃꯥꯥꯛꯆꯣ
ꯅꯠꯇꯦ ꯑꯩꯅꯗꯤ ꯑꯝꯇꯪ ꯏꯔꯝꯃꯦ ꯑꯩꯗꯣ ꯑꯣꯖꯥꯅ ꯆꯦ ꯂꯧꯁꯟꯈꯔꯦꯕ ꯑꯗꯨꯒ ꯃꯥꯗꯣ ꯑꯩꯁꯨ ꯑꯗꯨꯒ ꯏꯗ꯭ꯔꯕꯅꯦꯕ ꯑꯗꯨꯒ ꯃꯥꯅ ꯃꯥ ꯐꯨꯜ ꯐꯤ ꯂꯩꯔꯝꯃꯦꯕ ꯑꯩꯒꯤꯗꯣ ꯑꯩꯁꯨꯗꯨꯗ ꯑꯗꯒꯤ ꯃꯅꯥꯁ ꯑꯩꯠ ꯇ꯭ꯋꯦꯟꯇꯤ ꯑꯩꯠ ꯐꯪꯉꯦ ꯃꯅꯥꯁ ꯇꯤ ꯑꯦꯝ ꯁꯤꯒꯤꯗꯣ ꯑꯃꯈꯛ ꯏꯌꯦꯦꯕꯀꯣ
ꯎꯝ
ꯃꯥꯗꯤ ꯆꯤꯀꯤ ꯈ ꯐꯪꯉꯦ ꯑꯩꯅ ꯇꯦꯡꯀꯤ ꯇꯦꯡꯀꯤ ꯐꯪ
ꯎ ꯍꯣꯏ ꯐꯔ ꯐꯔ ꯅꯍꯣꯏ ꯅꯪ ꯑꯣꯖꯥꯅ ꯀꯤꯔꯝꯂ
ꯑꯆꯥꯥꯕꯁꯨ
ꯑꯥ
ꯀꯩꯅꯣ ꯇꯧꯋꯦ ꯑꯣꯖꯥ ꯑꯃꯁꯨ ꯃꯥꯔꯛꯇꯣ ꯑꯩꯗꯣ ꯑꯍꯨꯝ ꯃꯥꯔꯛ ꯑꯍꯨꯝ ꯑꯃ ꯐ꯭ꯔꯤꯗ ꯄꯤꯔꯛꯏꯕ ꯏꯁꯨ ꯏꯔꯝꯗꯅ
ꯐꯔꯤ ꯌꯥꯝ ꯐꯪꯉꯦꯗꯤꯌꯥ
ꯁꯤ ꯌꯥꯝ
ꯍꯟꯗꯛꯀꯤ ꯏꯗꯣ ꯕꯦꯛ ꯂꯩꯍꯟꯒꯅꯨꯀꯣ ꯍꯥꯏꯗꯤ ꯄꯥꯁꯃꯛ ꯈꯤꯇꯪ ꯑꯣꯏꯔꯁꯨ ꯉꯝꯅꯕ ꯍꯅ
ꯁꯤꯁꯥꯗꯤ ꯀ ꯂꯂꯣ ꯍꯗꯤ ꯃꯥꯥꯛ ꯆꯦꯛ ꯇꯧ ꯆꯠꯂꯦ
ꯑ
ꯁꯞꯖꯦꯛ ꯑꯃ ꯕꯥꯏꯑꯣꯇꯦꯛꯅꯣꯂꯣꯖꯤ ꯑꯃ ꯑꯃ ꯌꯥꯎꯋꯦ ꯃꯥ ꯂꯩꯌꯦꯕ ꯑꯇꯩꯒꯤ ꯂꯥꯏꯑ ꯑꯃ ꯍꯥꯏꯗꯤ ꯃꯥꯔꯛꯁꯨ ꯌꯥꯝ ꯀꯛꯑꯦ ꯑꯗꯨꯒ ꯑꯇꯩꯗꯤ ꯑꯇꯩ ꯌꯥꯝ ꯈꯔ ꯐꯩꯌꯦ ꯑꯩꯈꯣꯏ ꯃꯦꯟꯇꯦꯜꯒꯤ ꯁꯕꯖꯦꯛꯇꯨꯅ ꯐꯥꯔꯁ ꯁꯦꯁꯅꯔꯗ ꯇ꯭ꯋꯦꯟꯇꯤ ꯊ꯭ꯔꯤ ꯐꯪꯉꯦ ꯁꯦꯀꯦꯟ ꯁꯦꯁꯅꯔꯗ ꯇ꯭ꯋꯦꯟꯇꯤ ꯐꯥꯏꯚ ꯐꯪꯉꯦ
ꯎꯝ
ꯑꯗꯒꯤ ꯑꯥꯔꯚ ꯑꯦꯜꯒꯤꯅ ꯐꯥꯔꯁ ꯁꯦꯁꯅꯦꯜꯗ ꯇ꯭ꯋꯦꯟꯇꯤ ꯑꯩꯠ ꯁꯦꯀꯦꯟ ꯁꯦꯁꯅꯦꯜꯗ ꯇ꯭ꯋꯦꯟꯇꯤ ꯐꯥꯏꯚ
ꯑꯁ
ꯑꯗꯒꯤ ꯑꯇꯣꯞꯄ ꯁꯕꯖꯦꯛ ꯀꯩꯅꯣꯗꯅ ꯃꯦꯗꯤꯁꯅꯦꯜ ꯀꯦꯃꯦꯁꯇ꯭ꯔꯤꯗꯅ ꯐꯥꯔꯁ ꯁꯦꯁꯅꯔ ꯑꯃꯗ ꯇ꯭ꯋꯦꯟꯇꯤ ꯁꯦꯀꯦꯟ ꯁꯦꯁꯅꯔꯗ ꯇ꯭ꯋꯦꯟꯇꯤ ꯊ꯭ꯔꯤ
ꯎꯝ
ꯑꯗꯒꯤꯗꯤ ꯀꯩ ꯍꯥꯏꯕ ꯑꯃꯅ ꯀꯣꯂꯣꯖꯤꯗꯅ ꯐꯥꯔꯁ ꯁꯦꯁꯇꯔ ꯇ꯭ꯋꯦꯟꯇꯤ ꯁꯦꯀꯦꯟ ꯇꯇꯤꯗ
ꯄꯥꯁꯃꯥ ꯀꯌꯥ ꯑꯌꯥ
ꯄꯥꯁ ꯃꯥꯡ ꯐꯤꯞꯇꯤꯟ ꯑꯗꯨꯒ ꯐꯨꯟ ꯋꯥꯟ ꯊꯥꯔꯇꯤ ꯑꯗꯨꯒ ꯄꯅꯤꯦꯜꯗꯅ ꯄ ꯐꯥꯏꯅꯦꯜꯗꯅ ꯃꯥꯔꯛ ꯄꯥꯁ ꯃꯥꯔꯛ ꯐꯤꯐꯇꯤ
ꯑ ꯊꯨꯃ ꯍꯟꯗ꯭ꯔꯦ ꯑꯦ ꯇꯪꯈꯥꯏ ꯇꯪꯈꯥꯏ ꯑꯣꯏꯕ ꯃꯅꯤꯅꯦ
ꯑꯩꯈꯣꯏꯒꯤ ꯂꯪꯁꯥꯏ ꯇꯪꯁꯥꯏ ꯑꯣꯏꯔꯦ ꯑꯇꯣꯞꯄ ꯗꯤꯄꯥꯔꯠꯃꯦꯟꯒꯤꯗꯤ ꯐꯣꯔꯇꯤꯟ ꯇ꯭ꯋꯦꯟꯇꯤ ꯐꯣꯔ ꯇ꯭ꯋꯦꯟꯇꯤ ꯐꯥꯏꯚ ꯑꯗꯨꯃꯥꯏ ꯑꯣꯏꯔꯦ ꯑꯩꯈꯣꯏꯒꯤ ꯄꯥꯛ ꯌꯥꯡꯈꯩꯅꯤ
ꯄꯥꯁ ꯃꯥꯔꯛꯇꯤ ꯌꯥꯝ ꯗꯦꯅꯦ ꯅꯣꯏꯗꯣ ꯍꯥꯏꯗꯤ ꯌꯥꯝ ꯋꯥꯡꯉꯦꯕ ꯍꯥꯏꯗꯤ ꯌꯥꯝ ꯋꯥꯡꯉꯤ ꯅꯣꯏꯗꯣ
ꯍꯣꯏ ꯊꯥꯔꯇꯤ ꯐꯣꯔ ꯐꯨ ꯑꯣꯏꯔꯗꯤ ꯄꯥꯁ ꯇꯧꯕꯗꯨ ꯂꯥꯛꯌꯦꯕ
ꯑꯗꯨꯅꯦ ꯊꯥꯔꯇꯤ ꯐꯣꯔ ꯊꯥꯔꯇꯤ ꯐꯥꯏꯚ ꯂꯩꯗꯅ ꯐꯣꯔꯇꯤ ꯐꯥꯎ ꯌꯥꯔꯦꯅꯦ ꯋꯥꯟ
ꯑꯗꯨꯅꯤ ꯍꯥꯏꯁꯦ ꯒꯤꯕꯇꯤꯗꯤ ꯑꯗꯨ ꯑꯣꯏꯔꯁꯨ ꯑꯩꯈꯣꯏꯗꯤ ꯂꯥꯏꯔꯤꯛ ꯍꯥꯏꯅꯤꯅ ꯁꯇ꯭ ꯁꯠ ꯁꯠ ꯇꯉꯥꯏ ꯑꯣꯏꯔꯤꯕ ꯑꯗꯨ ꯑꯦꯛꯖꯥꯝ ꯊꯥꯗꯣꯏꯁꯤꯅ ꯃꯥꯛ ꯁꯚꯦꯟꯇꯤ ꯐꯥꯏꯚ
ꯎ
ꯑꯗꯨꯒ ꯑꯙꯅ ꯃꯥꯛ ꯄꯤꯔꯛꯇꯣꯏꯁꯤꯅ
ꯍꯣꯏ ꯍꯣꯏ ꯅꯪ ꯆꯥꯛ ꯀꯩꯀꯥꯗꯣ ꯀꯥꯊꯣꯛꯑꯣ ꯐꯖꯅ ꯀꯣ
ꯑ ꯍꯣꯏ ꯍꯣꯏ ꯍꯣꯏ ꯑꯗꯨꯗꯤ ꯊꯥꯝ ꯊꯝꯅꯕ ꯇꯧꯔꯦ ꯀꯦ
ꯇꯔꯛꯈꯤꯗꯔꯥ
ꯌꯥꯔꯅꯤ ꯍꯌꯦꯪ ꯑꯣꯏꯅ ꯇꯧꯔꯁꯤ
ꯊꯕ ꯊꯝ